ꯇꯥꯔꯕꯣ ꯎꯝ ꯇꯥꯔꯦ ꯇꯥꯔꯦ
ꯁꯨꯔꯝꯕ꯭ꯔꯣ
ꯁꯨꯔꯝꯃꯦ ꯁꯨꯔꯝꯃꯦ ꯋꯥꯠ ꯆꯅꯤꯄꯥꯟꯒ ꯃꯧꯗ꯭ꯔꯥ
ꯑꯣ ꯑꯗꯨꯗꯤ ꯃꯣꯏ ꯉꯁꯥꯏ ꯀꯩꯅꯣ ꯇꯧꯕꯒꯤꯅꯦ ꯑꯗꯨꯅ ꯅꯪꯅ ꯍꯥꯏꯔꯨꯕꯗꯨꯒꯤ ꯑꯣꯏꯔꯝꯃꯅꯤ ꯑꯗꯨꯗꯤ
ꯑꯣꯏꯕꯖꯥꯠꯅꯤ ꯀꯩꯅꯣ ꯇꯧꯏ ꯅꯪꯅ ꯃꯑꯣꯡꯒꯤꯗꯣ ꯇꯧꯗꯣꯔꯤꯕ꯭ꯔꯥ ꯇꯧꯔꯣꯏꯗꯣꯔꯤꯕ꯭ꯔꯥ ꯍꯪꯉꯝꯕꯅꯤꯅꯦ
ꯇꯧꯁꯦ ꯍꯣꯔꯦꯟ ꯍꯣꯔꯦꯟ ꯍꯥꯏꯁꯦ ꯃꯇꯝ ꯂꯩꯇꯦꯅꯦ ꯁꯟꯗꯦ ꯅꯨꯃꯤꯠꯀꯨꯝꯕ ꯅꯠꯇ꯭ꯔꯗꯤ ꯍꯦꯛꯇ ꯂꯩꯇꯦ ꯍꯥꯏꯕ ꯃꯇꯝ
ꯎꯝ ꯄꯣꯈꯥ ꯈꯥꯏꯅꯔ ꯇꯧꯔꯗꯕꯅꯤ ꯍꯥꯏꯕ ꯄꯣꯠꯇꯨꯗꯪ ꯋꯥꯏꯗꯣꯏꯗꯨ ꯇꯥꯗ꯭ꯔꯣ
ꯇꯥꯏꯌꯦ
ꯄꯣꯠꯇꯨꯗꯪꯅ ꯄꯣꯠꯇꯨꯗꯪꯔ ꯋꯥꯏꯗꯣꯏꯁꯦ ꯀꯩꯅꯣꯗꯤ ꯗꯨꯀꯥꯟꯗꯤ ꯋꯥꯏꯔꯣꯏꯗ꯭ꯔꯥ ꯍꯪꯉꯝꯕꯅꯦꯕ
ꯎꯝ
ꯑꯗꯨꯅ ꯗꯨꯀꯥꯟ ꯋꯥꯏꯔꯣꯏꯅ ꯍꯥꯏꯒꯤꯝꯅꯤ
ꯋꯥꯏꯔꯣꯏ ꯁꯤꯗ ꯗꯨꯀꯥꯟꯗꯤ ꯑꯩꯈꯣꯏ ꯁꯤ ꯊꯣꯡꯒꯥꯟꯁꯤꯗ ꯁꯨꯛ ꯌꯥꯝꯅ ꯆꯥꯎꯅ ꯂꯩꯔꯤꯁꯤꯕꯨ ꯅꯠꯇ꯭ꯔꯣ
ꯃꯥꯅꯦ ꯑꯩꯅ ꯄꯣꯠꯇꯨꯗꯤ ꯄꯣꯠꯇꯨꯗꯪ ꯋꯥꯏꯒꯦ ꯗꯨꯀꯥꯟꯗꯨꯗꯤ ꯋꯥꯏꯔꯣꯏ ꯑꯩꯈꯣꯏꯁꯨ ꯊꯣꯡꯒꯥꯟꯁꯤꯗ ꯗꯨꯀꯥꯟꯗ ꯑꯗꯨꯝ ꯇꯧ ꯌꯥꯅꯤ ꯅ ꯍꯥꯏꯒꯤꯕꯅꯦꯕ
ꯎꯝ
ꯗꯣꯏꯗꯤ
ꯑꯗꯨꯗ ꯑꯍꯥꯝꯕꯀꯤ ꯑꯩꯈꯣꯏꯅ ꯁꯦꯝꯃꯒ ꯍꯥꯎꯕ꯭ꯔꯥ ꯍꯥꯎꯇꯕ ꯕ꯭ꯔꯥꯗꯣ ꯌꯦꯡꯊꯣꯛꯑꯒ
ꯎꯝ
ꯀꯩꯅꯣ ꯇꯧꯔꯗꯤ ꯑꯗꯨꯝ ꯀꯥꯟ ꯀꯣꯟꯅ ꯃꯣꯃꯣꯗꯨꯕꯨ ꯆꯠꯂꯗꯤ ꯐ꯭ꯔꯥꯏ ꯔꯥꯏꯁ ꯀꯩꯀꯥꯁꯨ ꯗꯨꯝ ꯍꯥꯞꯆꯤꯜꯂꯛꯄ ꯌꯥꯏꯗꯅ ꯌꯦꯟꯅ ꯇꯥꯎꯕ ꯀꯩꯀꯥ ꯍꯤꯡꯖꯥꯡ ꯀꯩꯀꯥ
ꯗꯨ ꯀꯥꯡ ꯃꯌꯥ ꯌꯧꯁꯜꯂꯛꯑꯃꯤꯅꯅꯦ
ꯎꯝ
ꯄꯥꯈꯪ ꯂꯩꯁꯥꯕꯤ ꯂꯥꯛꯅꯅꯤꯗꯅ ꯁ꯭ꯋꯥꯏꯗ
ꯎꯝ
ꯑꯗꯨꯗꯨꯅ ꯃꯣꯃꯣꯗꯣ ꯇꯧꯔꯁꯦꯕꯀꯣ ꯑꯗꯨꯒ ꯀꯥꯡ ꯍꯩꯌꯦꯡ ꯍꯪꯆꯤꯠꯅꯦ ꯗꯨꯒꯨꯝꯕꯗꯒꯤ
ꯀꯥꯡ ꯅꯨꯃꯤꯠꯇꯨꯗꯤ ꯈꯦꯆꯤ ꯈꯔ ꯌꯣꯟꯖꯦꯕ ꯁ꯭ꯋꯥꯏꯗ ꯍꯧꯔꯒ
ꯁꯤꯠꯄꯣ ꯁꯤꯠꯀꯗ꯭ꯔꯣ
ꯁꯤꯠꯀꯅꯤ ꯄꯥꯈꯪ ꯂꯩꯁꯥꯥꯕꯤ ꯃꯌꯥꯝ ꯂꯥꯛꯅꯕꯅꯤꯅ
ꯁꯤꯠꯅꯤꯕꯨ ꯍꯥꯏꯔꯗꯤ ꯑꯩꯈꯣꯏꯗꯤ ꯍꯦꯛꯇ ꯌꯣꯟꯗꯔꯗꯕꯅꯤ ꯀꯩꯅꯣ ꯀꯔꯤꯕ ꯅꯪꯅ ꯋꯥꯔꯤ ꯑꯃ ꯇꯥꯕꯗꯣ ꯀꯟ ꯅ ꯀꯔꯤꯕ ꯁꯤ ꯍꯥꯔꯦꯝꯗ ꯀꯩꯅꯣꯝ ꯍꯥꯏꯕꯗꯣ
ꯍꯔꯦꯝꯗ ꯁꯤꯖꯥ
ꯎꯝ ꯑꯗꯨ ꯅꯨꯡꯉꯥꯏꯕ꯭ꯔꯣ ꯑꯗꯣ ꯃꯥ ꯑꯗꯨꯒꯤ ꯔꯥꯏꯇꯔꯗꯨꯅ ꯏꯕ ꯋꯥꯔꯤꯁꯦ ꯀꯩꯅꯣꯗ ꯍꯦꯛꯇ ꯇꯧꯋꯤꯅꯦ ꯅꯨꯄꯤꯁꯦ ꯈꯔ ꯉꯛ ꯀꯣꯏ ꯀꯩ ꯑꯣꯏ ꯇꯧꯗ꯭ꯔꯣ
ꯍꯥꯔꯦꯝꯗ ꯁꯤꯖꯥꯗꯗꯤ ꯅꯨꯄꯤꯗꯣ ꯉꯛꯇꯕꯅꯤ
ꯏꯪ ꯇꯞꯄꯤꯗꯤ ꯁꯥꯗꯦꯗꯅ ꯃꯥꯒꯤ ꯅꯨꯄꯤ ꯃꯥꯅ ꯃꯥꯅ ꯏꯔꯛꯄ ꯅꯨꯄꯤꯖꯤꯡꯁꯦ ꯀꯦꯔꯦꯛꯇꯔꯁꯦ
ꯎꯝ ꯐꯖꯕꯅꯦ ꯍꯥꯏꯔꯦꯝꯗ ꯁꯤꯖꯥ ꯗꯣ ꯂꯥꯏꯔꯤꯛ ꯑꯣꯏꯅ ꯐꯣꯡꯒ꯭ꯔꯕꯅꯦ ꯑꯗꯣ
ꯎꯝ ꯑꯗꯣ ꯃꯥꯅ ꯏꯕꯁꯦ ꯌꯥꯝ ꯂꯨꯍꯜꯂꯦ ꯍꯥꯏꯕ ꯋꯥꯔꯤꯁꯦ
ꯌꯣꯟꯕꯅꯦ ꯑꯗꯨꯗꯣ ꯑꯦ ꯑꯦꯝꯌꯨꯗ ꯐꯪꯉꯝꯃꯅꯤ ꯋꯥꯔꯤ ꯑꯣꯏꯅꯅꯦ
ꯎꯝ
ꯐꯣꯡꯉ ꯒ ꯀꯩꯅꯣ ꯇꯧꯒ꯭ꯔꯕꯅꯦꯕ ꯑꯦꯝꯌꯨꯗ ꯊꯝꯃꯅꯤ ꯍꯥꯏꯒꯤꯕꯅꯦꯕ ꯀꯩꯅꯣꯒꯨꯝꯕꯅ ꯑꯩꯈꯣꯏꯒꯤ ꯂꯥꯏꯕ꯭ꯔꯦꯔꯤꯒꯨꯝꯕꯀꯣ
ꯎꯝ
ꯑꯗꯨꯒꯨꯝꯕꯗ ꯍꯥꯞꯄꯅꯤꯅ ꯍꯥꯏꯒꯤꯕꯅꯦ ꯑꯗꯨꯏ ꯋꯥꯔꯤꯗꯣ ꯌꯥꯝ ꯐꯖꯃꯟꯕꯩ
ꯑꯗꯨꯨ ꯄꯥꯅꯤꯡꯉꯤꯅꯦ
ꯄꯥꯗ꯭ꯔꯖꯨ ꯀꯣꯛꯇꯥꯎ ꯐꯪꯉꯤꯕꯗꯨꯕꯨ ꯀꯩꯅꯣ
ꯄꯥꯕꯅꯗꯤ ꯅꯨꯡꯉꯥꯏꯕꯅꯦꯍꯦ ꯋꯥꯔꯤꯗꯤ ꯇꯥꯕꯕꯨꯗꯤ ꯈꯣꯏꯅ ꯇꯟꯕꯩ ꯋꯥꯅꯤ ꯍꯥꯏꯗꯤ
ꯍꯧꯖꯤꯛꯅꯦ ꯋꯥꯔꯤ ꯑꯃꯁꯨ ꯂꯥꯛꯏꯝꯅꯤ
ꯋꯥꯔꯤꯖꯨ ꯄꯥꯛꯅ ꯇꯥꯗ꯭ꯔꯦꯅꯦ ꯑꯗꯣ ꯋꯥꯔꯤꯁꯦ ꯇꯥꯕ ꯍꯧꯒ꯭ꯔꯗꯤ ꯍꯦꯛꯇ ꯃꯔꯤ ꯃꯔꯤ ꯌꯥꯝ ꯇꯥꯅꯤꯡꯉꯦꯕ ꯇꯥꯗꯗꯤ ꯁꯨꯛꯇꯥ ꯇꯥꯅꯤꯡꯗꯦ ꯑꯩ
ꯁꯤꯡꯒꯥꯔꯩꯒꯤ ꯈꯣꯡꯒꯨꯟꯗꯣ ꯐꯖꯕꯅꯦ
ꯁꯤꯡꯒꯥꯔꯩꯒꯤ ꯈꯣꯡꯒꯨꯜ
ꯎꯨꯝ
ꯀꯃꯥꯏ ꯇꯧꯒꯦ ꯋꯥꯔꯤ꯫
ꯀꯩꯅꯣ ꯎꯝ ꯍꯦꯔꯣꯅꯤꯖꯦ ꯌꯥꯝꯅ ꯀꯩꯅꯣ ꯇꯧꯕ ꯍꯥꯏꯇꯥꯔꯦ ꯂꯥꯏꯔꯕ ꯏꯃꯨꯡ ꯑꯣꯏꯇꯕ ꯑꯣꯏꯕ꯫
ꯎꯝ꯫
ꯂꯥꯏꯔꯕ ꯏꯃꯨꯡꯖꯤꯗ ꯑꯃꯨꯛ ꯃꯃꯥꯖꯦ ꯑꯃꯨꯛ ꯖꯨꯒꯣꯠ ꯆꯥꯗꯕ ꯍꯥꯏꯇꯥꯔꯦꯅꯦ ꯃꯄꯥꯖꯦ ꯁꯤꯒ꯭ꯔꯒ ꯃꯃꯥꯖꯤꯅ ꯃꯌꯨꯝ ꯄꯪꯄꯥꯟꯗ ꯄꯥꯜꯂꯒ ꯂꯩꯕ ꯑꯗ ꯍꯦꯔꯣꯅꯤꯖꯦ ꯃꯊꯟꯗ ꯂꯩꯍꯧꯔꯦꯗꯅ ꯃꯊꯟꯗ ꯂꯩꯍꯧꯔꯀꯥꯟꯗ ꯊꯦꯡꯅꯔꯛꯄ ꯑꯋꯥꯕ ꯃꯌꯥꯝꯗꯣ꯫
ꯎꯝ꯫
ꯑꯗꯨꯗꯨꯏꯅꯤꯗ ꯑꯗꯨꯗ ꯑꯃꯨꯛ ꯍꯦꯔꯣꯖꯤꯒꯤ ꯏꯃꯨꯡꯖꯤꯗꯤ ꯈꯔꯗꯤ ꯑꯗꯨꯝ ꯂꯤꯡꯉꯒ ꯍꯦꯔꯣꯖꯤꯗ ꯑꯁꯥ ꯂꯣꯏ ꯇꯧꯔ ꯊꯝꯕ ꯍꯥꯏꯇꯥꯔꯦ꯫
ꯎꯝ꯫
ꯑꯗ ꯅꯨꯄꯤꯖꯦ ꯃꯊꯟꯗ ꯂꯩꯕꯗꯒꯤꯗꯤ ꯑ ꯄꯩꯁꯥ ꯅꯨꯡꯖꯥ ꯇꯥꯟꯗꯅ ꯈꯣꯠꯇꯅ ꯐꯤ ꯅꯨꯡ ꯁꯥꯔ ꯈꯣꯠꯂ ꯇꯧꯔꯒ ꯒꯣꯃꯦꯟ ꯁ꯭ꯀꯨꯜꯗ ꯀ꯭ꯂꯥꯁ ꯑꯥꯏꯠꯇꯒꯤꯒ ꯃꯤꯡ ꯆꯟꯕꯤꯔꯒ ꯃꯥꯖꯦ ꯂꯥꯏꯔꯤꯛ ꯇꯝꯖꯔꯛꯑꯅꯤꯕ꯫
ꯎꯝ꯫
ꯂꯥꯏꯔꯤꯛ ꯇꯝꯖꯔꯀꯥꯟꯖꯤꯗ ꯉꯁꯥꯏꯒꯤ ꯍꯦꯔꯣꯏꯟꯖꯤꯒ ꯍꯦꯔꯣꯖꯤꯒ ꯅꯨꯡꯁꯤꯅꯔꯛꯑꯦ ꯈꯪꯕꯗꯒꯤꯗꯤ ꯍꯦꯔꯣꯖꯦ ꯃꯣꯏꯒꯤ ꯑ ꯃꯈꯨꯔꯥ ꯍꯥꯏꯒꯗ꯭ꯔꯥ ꯑꯗꯨꯗꯨꯅ ꯑꯃꯨꯛ ꯃꯄꯥꯟ ꯂꯝꯗ ꯂꯣꯟꯅ ꯄꯨꯔ ꯆꯠꯈ꯭ꯔꯅꯤꯗꯅ꯫ ꯊꯕꯛ ꯑꯃꯒꯤꯅꯦ ꯍꯥꯏꯔ ꯄꯨꯒ꯭ꯔꯒ ꯐꯣꯟꯅꯨꯡ ꯑꯝꯇ ꯄꯥꯏꯍꯟꯗꯕꯤꯗ ꯆꯍꯤ ꯑꯅꯤ ꯑꯍꯨꯝ ꯂꯧꯠꯁꯤꯟꯒ꯭ꯔꯒ ꯊꯝꯒ꯭ꯔꯅꯤꯕ꯫ ꯑꯗꯨꯝꯀꯥꯟꯗꯅ ꯍꯦꯔꯣꯖꯦ ꯀ꯭ꯂꯥꯁ ꯇꯨꯌꯦꯞ ꯂꯣꯏꯔꯕꯅꯦꯕ ꯍꯣꯏ꯫
ꯏꯁ ꯃꯤꯅ ꯂꯣꯂ ꯆꯣꯠꯁꯟꯕꯗ ꯌꯥꯔꯤꯕ ꯅꯨ ꯄꯥꯗꯨꯅ ꯍꯦꯟꯅ ꯉꯛꯆꯒꯔꯦꯅꯦ ꯑꯗꯨꯕꯨ ꯍꯤꯔꯣꯅꯦꯅ ꯊꯥꯗꯣꯔꯛꯏꯕ꯫
ꯀ꯭ꯂꯥꯁ ꯇꯨꯌꯦꯞ ꯃꯥꯗꯤ ꯐꯥꯁ ꯁꯦꯃꯤꯁꯇꯔ ꯀꯥꯔꯛꯄ ꯁ꯭ꯋꯥꯏꯗꯒꯤ ꯄꯨꯒ꯭ꯔꯒ ꯃꯥꯖꯦ ꯑ ꯑꯦꯛꯖꯥꯝ ꯑꯆꯧꯕ ꯊꯥꯕꯒꯤ ꯑꯃꯨꯛ ꯊꯣꯔꯛꯇꯣꯏꯅꯦꯕ꯫ ꯊꯣꯔꯛꯄꯒꯤꯖꯤꯗ ꯃꯥꯅ ꯅꯨꯄꯤꯖꯦ ꯑꯃꯨꯛ ꯅꯨꯄꯤꯖꯤ ꯃꯅꯥꯛꯇ ꯂꯥꯛꯑꯀꯥꯟꯖꯤꯗ ꯅꯨꯄꯤꯖꯦ ꯃꯥꯅ ꯆꯦꯟꯗꯣꯏꯅꯦꯕ ꯆꯦꯟꯕꯗꯤ꯫ ꯉꯁꯥꯏꯒꯤ ꯃꯈꯨꯔꯥ ꯍꯣꯏꯅ ꯊꯤꯅ ꯉꯥꯒꯤ ꯈꯣꯠꯄ ꯇꯧꯕꯗꯨꯗ ꯃꯥꯗꯤ ꯆꯦꯜꯂꯒ ꯑ
ꯀꯩꯅꯣ ꯍꯥꯏꯖꯦ ꯃꯣꯏ ꯑꯅꯤꯖꯦ ꯍꯥꯟꯅ ꯆꯦꯜꯂꯒ ꯑꯗꯨꯝ ꯂꯩꯔꯕꯔꯕ꯫
ꯍꯣꯏ ꯍꯧꯖꯤꯛꯀꯤꯗꯦꯠ ꯊꯣꯔꯛꯄꯒꯤ ꯇꯥꯏꯃꯤꯡꯖꯤꯗ ꯆꯦꯟꯗꯣꯏꯅꯦꯕ꯫ ꯃꯃꯥꯖꯦ ꯁꯤꯒ ꯁꯤꯒꯤꯗꯣꯏꯅꯤ ꯍꯦꯔꯣꯅꯤ ꯒꯤ ꯃꯃꯥꯖꯦ ꯑꯇꯣꯞꯄ ꯅꯨꯄꯥꯗ ꯑꯃꯨꯛ ꯃꯌꯨꯝ ꯄꯥꯜꯂꯨꯔꯒ ꯃꯥꯝ ꯃꯥꯏ ꯅꯨꯄꯤ ꯑꯍꯟꯗꯨꯅ ꯐꯨꯕ ꯈꯣꯠꯄ ꯇꯧꯕꯗꯩ ꯃꯁꯥ ꯁꯣꯟꯃꯟꯗꯅ ꯃꯌꯨꯝꯗ ꯍꯜꯂꯛꯑꯅꯤꯕꯀꯣ꯫
ꯎꯝ꯫
ꯍꯜꯂꯛꯄꯗꯩꯗꯤ ꯃꯥꯖꯦ ꯁꯨꯝ ꯂꯩꯕꯗꯩꯗꯤ ꯃꯥꯖꯤ ꯅꯥ ꯃꯥꯖꯤ ꯑꯗꯩ ꯒ꯭ꯌꯥꯟ ꯇꯥꯔꯒ ꯂꯩꯔꯅꯤ ꯂꯩ ꯖꯤꯗ ꯃꯥꯒꯤ ꯑꯅꯥꯕ ꯃꯌꯥꯝꯖꯤꯅ ꯃꯥꯖꯦ ꯅꯥꯏ ꯍꯥꯏꯕꯖꯦ ꯍꯥꯏꯗꯣꯛꯇꯕꯤꯗ ꯃꯆꯥꯅꯨꯄꯤꯗ ꯑꯋꯥꯕꯤꯖꯦ
ꯎꯠꯂꯔꯣꯏꯒꯦ ꯑꯩꯅ ꯁꯣꯏꯔꯨꯔꯒ ꯑꯉꯥꯡꯖꯤꯗ ꯁꯨꯝ ꯑꯋꯥꯕ ꯎꯠꯂꯒ ꯂꯩ ꯅ ꯃꯥꯖꯦ ꯎꯠꯇꯕꯤꯗ ꯂꯩꯕꯗꯩꯗꯤ ꯀꯩꯅꯣ ꯇꯧꯒ꯭ꯔꯅꯤꯕ ꯃꯃꯥꯖꯦ ꯁꯤꯔꯅꯤꯕ ꯍꯦꯔꯣꯖꯤꯒꯤ ꯑꯦꯛꯖꯥꯝ ꯊꯥꯒꯗꯕ ꯅꯨꯃꯤꯠꯁꯦ꯫
ꯑꯥ꯫
ꯁꯤꯗꯩꯖꯤꯗ ꯍꯦꯔꯣꯖꯤ ꯑꯦꯛꯖꯥꯝ ꯊꯥꯒꯗꯕ ꯅꯨꯃꯤꯠꯁꯤꯗ ꯀꯩꯅꯣ ꯇꯧꯈꯤꯗꯣꯏꯅꯦꯕ ꯃꯃꯥꯖꯦ ꯁꯤ ꯁꯤꯗꯣꯏꯅꯦꯕ ꯃꯃꯥ ꯁꯤꯕꯒꯤ ꯇꯧꯕꯁꯤꯗ ꯃꯌꯥꯝꯁꯤꯅ ꯃꯉꯣꯟꯗꯗꯤ ꯑꯁꯥꯗ ꯊꯝꯃꯤꯕ ꯅꯠꯇ꯭ꯔꯥ ꯑꯦꯛꯖꯥꯝꯗꯣ ꯊꯥꯔꯝꯗꯕꯤꯗꯤ ꯍꯦꯔꯣꯟꯅꯤ ꯃꯅꯥꯛꯇ ꯆꯠꯂꯒ ꯑꯁꯤꯕꯁꯤ ꯌꯥꯎꯔꯒ ꯃꯥꯁꯦ ꯑꯦꯛꯖꯥꯝꯁꯦ ꯊꯥꯔꯔꯣꯏꯕ ꯑꯗ ꯃꯌꯥꯝꯁꯤꯅ ꯉꯥꯡꯉꯅꯤꯕ ꯍꯦꯔꯣꯁꯤꯗ ꯉꯥꯡꯕꯗꯩꯗꯤ ꯃꯥꯁꯤꯅ ꯃꯣꯏꯒꯤ ꯃꯈꯨꯔꯥꯗꯨꯁꯨ ꯅꯥꯔꯒ ꯉꯁꯥꯏꯒꯤ ꯋꯥꯈꯜꯗꯨꯗ ꯋꯥꯟꯊꯔꯒ ꯍꯣꯁꯄꯤꯇꯥꯜ ꯂꯩꯈꯤꯗꯣꯏꯅꯤ ꯃꯃꯥꯁꯨ ꯋꯥꯟꯊꯗꯣꯏꯅꯦꯕ ꯑꯗꯨꯗꯒꯤ ꯑꯗꯨꯃꯥꯏ ꯇꯧꯔꯒ ꯅꯨꯄꯤꯁꯦ ꯉꯥꯡꯉ ꯈꯣꯠꯂ ꯇꯧꯔꯀꯥꯟꯗ ꯃꯄꯥꯟ ꯂꯝꯗ ꯄꯨꯔꯒ ꯆꯠꯈꯤꯗꯣꯏꯅꯦꯕ
ꯎꯝ
ꯑꯗꯨ ꯑꯗꯨꯗꯤ ꯄꯨꯗ꯭ꯔꯤꯉꯩꯒꯤ ꯃꯔꯛꯁꯤꯗ ꯃꯥꯜꯂꯦ ꯅꯨꯄꯤꯁꯦ ꯃꯥꯅ ꯆꯦꯜꯂꯝꯝꯕꯁꯦ ꯆꯦꯜꯂꯝꯃꯒ ꯃꯣꯏꯁꯦ ꯄꯤꯅꯔꯔꯣꯏꯕ ꯅꯨꯄꯥ ꯉꯁꯥꯏꯒꯤ ꯃꯈꯨꯔꯥꯁꯤꯅ ꯅꯨꯄꯤꯗꯨꯒꯤ ꯃꯃꯥꯥꯁꯦ ꯖꯒꯣꯠ ꯆꯥꯗꯦ ꯈꯪꯕꯒꯤ ꯄꯥꯝꯗꯕ ꯍꯥꯏꯇꯥꯔꯦꯅꯦ
ꯎꯝ
ꯖꯣꯒꯣꯠ ꯆꯥꯕ ꯏꯃꯨꯡ ꯅꯠꯇꯦ ꯈꯣꯠꯇꯦ ꯍꯥꯏꯕ ꯍꯥꯏꯕꯗꯣ ꯈꯪꯕꯒꯤ ꯄꯥꯝꯗꯕꯗꯨꯗ ꯃꯥꯁꯦ ꯏꯄꯥꯥꯟꯗ ꯄꯨꯔ ꯂꯣꯛꯈ꯭ꯔꯒ ꯃꯃꯥꯟꯅꯕ ꯑꯝꯇꯁꯨ ꯄꯥꯎ ꯐꯥꯎꯍꯗꯕꯤ ꯂꯩꯗꯦ ꯃꯃꯥꯟꯅꯕꯈꯩꯁꯤꯅꯁꯨꯨꯝ ꯋꯥꯔꯧꯈ꯭ꯔꯅꯤꯕ ꯃꯉꯣꯟꯗ ꯀꯅꯥꯝ ꯀꯧꯅꯔꯣꯏꯕ ꯊꯕꯛ ꯇꯧꯔꯒ ꯊꯕꯛꯀ ꯆꯥꯎꯅ ꯇꯧꯔꯀꯥꯟꯗ ꯊꯣꯛꯂꯛꯇꯣꯏꯅꯦꯕ ꯑꯗꯨ ꯋꯥꯔꯤꯗꯣ ꯃꯇꯦꯛ ꯃꯇꯦꯛ ꯅꯤꯡꯁꯤꯡꯉꯛꯏꯅꯤꯅ ꯆꯦꯟꯕꯒꯤ ꯇꯥꯏꯃꯤꯡꯁꯦ ꯈꯪꯗ꯭ꯔꯤꯕ ꯀꯧꯀꯥꯟ ꯆꯦꯟꯒꯤꯁꯦ ꯑꯗꯨꯒ ꯃꯆꯥꯕꯨꯗꯤ
ꯋꯥꯔꯤꯗꯣ ꯃꯤꯡꯁꯦꯜ ꯍꯥꯏꯕ꯭ꯔꯥ ꯀꯩꯅꯣ
ꯃꯆꯥꯁꯤꯕꯨꯗꯤ ꯃꯆꯥ ꯐꯩꯕꯣꯛ ꯑꯅꯤ ꯄꯣꯛꯇꯣꯏꯅꯦꯕ ꯍꯤꯔꯣꯅꯤꯁꯦ
ꯁꯦꯜ ꯍꯥꯏꯕ꯭ꯔꯣ ꯃꯤꯡꯁꯦꯜ ꯍꯥꯏꯕ꯭ꯔꯥ ꯀꯩꯅꯣꯝꯃ ꯑꯃ ꯂꯩꯕꯗꯣ
ꯈꯪꯗꯦ ꯇꯥꯔꯗꯔꯤ ꯑꯩ ꯍꯧꯖꯤꯛꯀꯤꯁꯦ
ꯑꯁ ꯄꯩꯁꯥ ꯄꯥꯏꯕ ꯉꯥꯛꯇ ꯑꯣꯏꯕꯅꯤꯅꯦ ꯅꯨꯄꯤꯒ ꯅꯨꯄꯥꯒ ꯃꯃꯥ ꯃꯄꯥ ꯃꯄꯥ ꯑꯅꯤꯁꯦ ꯌꯥꯅꯗꯕ ꯃꯊꯟ ꯃꯊꯟꯇ ꯄꯣꯛꯄ ꯉꯥꯛ ꯅꯠꯇꯦ ꯅꯨꯄꯤ ꯃꯌꯨꯝ ꯅꯨꯄꯤꯒꯤꯗꯤ ꯃꯊꯟꯇ ꯄꯣꯛꯇꯒꯨꯝ ꯇꯧꯕ ꯅꯨꯄꯥꯒꯤꯗꯤ ꯃꯊꯟꯇ ꯄꯣꯛꯑꯒ ꯃꯣꯏ ꯃꯃꯥ ꯃꯄꯥꯅꯒ ꯏꯟꯊꯣꯛꯑ ꯂꯩꯔꯒ
ꯑꯣ ꯌꯥꯔꯦ ꯑꯩ ꯋꯥꯔꯤꯖꯦ ꯍꯥꯟꯅ ꯂꯤꯔꯛꯈꯤꯒꯦ ꯇꯥꯎ
ꯌꯥꯔꯦ ꯅꯪ ꯋꯥꯗꯣ ꯀꯣꯟꯅꯅꯦ ꯀꯅꯥ ꯈꯪꯅꯒꯦ ꯑꯩꯒꯤ ꯑꯩꯒꯤ ꯋꯥꯔꯗ ꯑꯣꯏꯅ ꯆꯠꯄ ꯑꯣꯏꯔꯝꯃꯗꯤ
ꯑꯣ ꯆꯨꯝ ꯑꯗꯨꯕꯨꯗꯤ ꯆꯨꯝꯕ ꯂꯤꯔꯣ ꯂꯤꯔꯣ ꯅꯪ
ꯑꯩꯗꯤ ꯋꯥꯔꯤꯗꯨ ꯂꯤꯕꯗꯨꯗꯤ ꯀꯩꯁꯨ ꯂꯤꯔꯣꯏꯗ ꯑꯁ ꯑꯗꯣ ꯋꯥꯔꯜ ꯀꯞꯁꯦ ꯋꯥꯠꯀꯞ ꯇꯃꯨꯛ ꯇꯥꯔꯕꯅꯤꯗꯣ ꯋꯥꯠꯀꯞ ꯃꯇꯝꯅꯤꯅ
ꯑꯦ ꯍꯌꯦꯡꯗꯤ ꯌꯦꯡꯖꯦꯍꯦ ꯄꯨꯡ ꯃꯥꯄꯟ ꯃꯈꯥꯏꯅꯤ
ꯌꯦꯡꯗꯣꯏꯅꯦ ꯑꯥꯔꯖꯦꯟꯇꯤꯅꯥ ꯌꯦꯡꯗꯣꯏꯅꯤ
ꯄꯨꯡ ꯃꯥꯄꯟ ꯃꯈꯥꯏꯅꯤꯗꯤ ꯌꯦꯡꯗ ꯂꯥꯛꯇ ꯌꯥꯄꯣꯟꯇꯦ
ꯅꯥꯍꯥꯟꯒꯩ ꯑꯃꯨꯛ ꯌꯦꯟꯗ꯭ꯔꯒ ꯑꯩꯒꯤ ꯗꯥꯎꯗꯥꯁꯤꯒ ꯌꯦꯡꯕꯒ ꯌꯦꯡꯉꯨꯔꯀꯥꯟꯗꯒ ꯄꯣꯗꯅꯒ ꯇꯧꯔꯅꯤ
ꯎꯝ ꯅꯣ ꯅꯨꯡꯁꯤ ꯄꯣꯕ ꯌꯥꯕ ꯅꯠꯇꯦꯀꯣ
ꯍꯣꯏ ꯃꯥꯕꯨꯗꯤ ꯄꯣꯍꯟꯕ ꯌꯥꯕ ꯅꯠꯇꯦ
ꯃꯌꯥꯝ ꯆꯪꯗꯅ
ꯀꯩꯅꯣ ꯅꯣꯔꯋꯦꯒꯤ ꯃꯤ ꯈꯨꯆꯥꯎ ꯂꯛꯆꯥꯎꯁꯤꯡꯗꯨꯕꯣ
ꯈꯪꯗꯦꯕꯣ ꯀꯃꯥꯏ‌ ꯇꯧ ꯖꯥꯠꯅꯣ ꯃꯣꯏꯁꯤꯕꯣ ꯀꯔꯤꯒ ꯆꯥꯖꯥꯅꯣ
ꯑꯗꯨꯗ ꯑꯃꯨꯛ ꯃꯌꯥꯝ ꯃꯔꯛꯇꯒꯤ ꯈ꯭ꯋꯥꯏ ꯆꯥꯎꯔꯤꯁꯤꯅ ꯑꯃ ꯍꯂꯥꯟꯗꯣ
ꯎꯝ ꯖꯥꯏꯟ ꯃꯥꯟꯕꯗ‌ꯣ
ꯒꯤ ꯃꯥ ꯂꯦꯞꯄ ꯂꯩꯌꯦ ꯑꯗꯨꯒ ꯍꯦꯛꯇ ꯃꯣꯏ ꯄꯥꯔꯇꯤꯒꯩꯗꯣ ꯃꯊꯛꯇ ꯐꯟ ꯐꯟ ꯐꯟ ꯑꯍꯨꯝ ꯃꯔꯤ ꯍꯦꯛꯇ ꯊꯛ ꯊꯛ ꯊꯛ ꯆꯣꯡꯈꯠꯈꯤꯕ ꯍꯅꯤ ꯃꯥꯏ ꯃꯊꯛꯇꯨꯗ ꯃꯥꯅ ꯄꯨꯂꯞ ꯄ‌ꯣꯔꯕ
ꯀꯌꯥꯝ ꯆꯥꯎꯔꯝꯃꯅꯤ ꯑꯗꯨꯗꯤ
ꯑꯩꯗꯣ ꯉꯁꯥꯏ ꯍꯥꯏꯂꯥꯏꯠ ꯈꯛꯇꯪ ꯌꯦꯡꯉꯦꯕ
ꯎꯝ
ꯑꯗꯨꯗ ꯀꯩꯅꯣꯅ ꯍꯥꯏꯒꯨꯝꯅ ꯃꯗꯩ ꯃꯌꯥꯝꯅꯒ ꯁꯨꯝ ꯏꯁꯇꯦꯇꯁꯇꯒ ꯊꯝꯃꯛꯄꯁꯨ ꯀꯩꯅꯣꯅꯤ ꯆꯦꯟꯗꯤꯁꯨ ꯆꯦꯟ ꯆꯦꯟꯗꯦ ꯑꯗꯨꯒ ꯀꯩꯅꯣ ꯋꯥꯛꯀꯤꯡ ꯆꯠꯂꯤꯕ‌ꯣꯏ ꯅꯤꯡꯉꯨꯔꯦ ꯑꯗꯨꯒ ꯕꯣꯜ ꯕꯣꯜꯅ ꯄꯛꯆꯟꯗ ꯆꯟꯒꯔꯤꯁꯤꯕꯣꯏꯌ‌ꯦ
ꯋꯥꯛꯀꯤꯡ ꯆꯠꯂꯤꯕ‌ꯣꯏ ꯅꯤꯡꯉꯨꯔ‌ꯦ ꯃꯥꯥꯏ ꯈꯣꯡꯀꯥꯝ ꯑꯃꯅꯤꯗ ꯌꯧꯔꯝꯃꯅꯤꯌꯦ
ꯍꯣꯏ
ꯌꯥꯝ ꯀꯥꯛꯄꯅꯦ ꯍꯥꯏꯕ ꯑꯗꯨ ꯅꯨꯄꯥꯗꯣ ꯏꯟꯇꯔꯚꯤꯌꯨ ꯃꯤꯅꯒ ꯏꯟꯇꯔꯚꯤꯌꯨ ꯂꯧꯕꯁꯦ ꯍꯥꯥꯡ ꯏꯁ ꯏꯟꯇꯔꯚꯤꯌꯨꯒ ꯂꯧꯕꯁꯦ ꯃꯤꯅ
ꯊꯨꯟꯗꯩ ꯆꯪꯉꯒ ꯀꯩꯅꯣꯝ ꯐꯥ ꯂꯩꯔꯦꯕ
ꯐꯥ ꯂꯩꯕꯅꯦ ꯑꯗꯨ ꯌꯨꯝꯗ ꯄꯨꯁꯤꯜꯂꯛꯇ‌ꯣꯏꯅꯤ ꯌꯨꯝꯗ ꯍ‌ꯦꯛꯄꯨꯁꯤꯜꯂꯛꯄꯒ ꯁꯂꯥꯛ ꯁꯤꯗꯔꯤꯕꯨ ꯁꯂꯥꯛꯁꯥꯟꯗ‌ꯣꯏꯕ ꯑꯗꯨꯒ ꯍꯨꯟꯇ‌ꯣꯛꯈꯤꯗ‌ꯣꯏꯕ ꯑꯗꯨꯝ ꯃꯣꯏ ꯆꯥꯗꯤ ꯆꯥꯗꯦꯉ‌ꯣ ꯎꯆꯤ ꯍꯧꯗꯣꯡꯅ ꯎꯆꯤ ꯆꯥꯏ ꯎꯆꯤ ꯆꯥꯏꯒꯥꯏ ꯍꯥꯏꯁꯦ ꯀꯩꯁꯨ ꯆꯥꯗꯦꯕ
ꯆꯥꯗꯝꯅꯦ ꯍꯥꯠꯇ‌ꯣꯛꯑ ꯊꯝꯃꯝꯕ ꯈꯛꯇꯅꯤ ꯁꯂꯥꯛ ꯁꯥꯟꯅꯔꯒ
ꯑꯗꯩꯗꯤ ꯍꯪꯉꯣꯏꯅꯦ ꯑꯗꯩ ꯑꯩꯈꯣꯏ ꯑꯁꯤ ꯃꯅꯤꯡꯁꯤꯗ ꯃꯅꯤꯡꯒꯤ ꯏꯁꯤꯡ ꯊꯝꯕꯗꯣ
ꯎꯝ
ꯆꯨꯝ ꯃꯆꯥ ꯑꯃ ꯅꯍꯥꯟꯁꯨ ꯇꯥꯁꯟꯕ ꯉꯁꯤꯁꯨ ꯑꯗꯨꯝ ꯇꯥꯁꯜꯂꯛꯄꯥꯏꯅꯤ ꯃꯥꯏꯗꯨ ꯁꯤꯖꯔꯒ‌ꯦ ꯇꯧꯕꯗ ꯁꯤꯌꯣ ꯌꯥꯗꯕ ꯑꯣꯏꯔꯝꯃꯅꯤ ꯆꯞ ꯃꯥꯟꯅꯕ ꯆꯨꯝꯗ‌ꯣ ꯃꯥꯜꯂꯦꯕ ꯆꯥꯎꯕꯁꯨ ꯆꯞ ꯃꯥꯟꯅꯕ ꯃꯁꯛꯁꯨ ꯆꯞ ꯃꯥꯟꯅꯕ ꯑꯅꯤꯔꯩ ꯇꯥꯁꯜꯂꯝꯕ ꯉꯁꯤꯁꯨ ꯑꯃꯨꯛ ꯇꯁꯤꯜꯂꯛꯏ ꯉꯔꯥꯡ ꯅꯍꯥꯟꯖꯨ ꯑꯃꯨꯛ ꯇꯁꯤꯜꯂꯛꯏ ꯑꯩ ꯂꯧ
ꯃꯃꯥ ꯃꯄꯥꯒ ꯈꯠꯅꯒ ꯊꯣꯛꯂꯛꯏꯖꯥꯠꯂꯥ
ꯑꯣꯏꯔꯝ ꯑꯩꯗꯗꯤ ꯁꯤꯖꯧꯔꯒꯦꯅ
ꯎꯝ
ꯑꯩꯗ ꯁꯤꯖꯧꯔꯨꯔꯒꯦ ꯒꯥꯏꯅꯊ‌ꯣꯔ‌ꯑꯒ ꯁꯤꯌꯨ ꯌꯥꯗꯕ ꯀꯥꯡꯕꯨꯗ‌ꯣ ꯑꯣꯏꯗꯣꯏꯅꯦꯕꯗꯨꯅ ꯑꯃꯨꯛ
ꯑꯩꯅ ꯈꯜꯂꯤꯁꯦ ꯍꯟꯗꯛ ꯇꯨꯁꯟ ꯄꯩꯁꯥ ꯐꯪꯉꯗꯤ ꯕꯖꯥꯔꯗ ꯆꯠꯄ
ꯀꯔꯤ ꯑꯃꯨꯛ ꯂꯩꯗꯣꯔꯒꯦ
ꯑꯁ ꯐꯨꯔꯤꯠ ꯂꯩꯅꯤꯡꯉꯤꯅꯦ
ꯍꯥ
ꯐꯨꯔꯤꯠ ꯑꯃꯒ ꯖꯤꯟꯁ ꯑꯃꯒ ꯈ‌ꯣꯡꯎꯞ ꯈꯣꯡꯎꯞꯇꯨꯗꯤ ꯑꯩ ꯑꯣꯟꯂꯥꯏꯟꯗꯒꯤ ꯀꯛꯅꯤꯡꯕ ꯑꯗꯨ ꯑꯣꯟꯂꯥꯏꯟꯗꯨꯗꯤ ꯌꯥꯗ꯭ꯔꯦꯗꯅ
ꯑꯩꯅ ꯍꯧꯖꯤꯛ ꯈꯜꯂꯤꯁꯦ ꯑꯇꯩ ꯀꯔꯤꯝ ꯈꯟꯗꯦ ꯑꯥꯗ ꯆꯠꯂꯨꯕ ꯒꯔꯥꯎ ꯑꯃ ꯀꯥꯞꯄꯥ ꯌꯦꯉꯨꯕ ꯉꯁꯤꯒꯠꯇꯍꯦ
ꯀꯩꯗꯧꯉꯩ ꯆꯠꯆꯦ ꯍꯥꯏꯅꯣ ꯑꯗꯨꯗꯣ ꯍꯪꯕꯗꯣ
ꯑꯝꯇ ꯄꯩꯁꯥ ꯂꯩꯇ꯭ꯔꯤꯅꯦ ꯑꯩꯅ ꯄꯨꯒꯦꯅ ꯍꯥꯏꯈꯤꯕꯅꯤꯅꯦ ꯇꯔꯥꯃꯨꯛꯇ
ꯅꯪꯅ ꯄꯨꯒꯦ ꯍꯥꯏꯔꯤꯕ ꯃꯐꯝꯗꯨ ꯀꯩꯁꯨ ꯑꯣꯏꯔꯣꯏ
ꯑꯩꯁꯨ ꯑꯣꯏꯗꯧ ꯃꯥꯟꯗꯦ
ꯑꯣꯏꯒꯗꯕ ꯑꯃ ꯍꯥꯏꯌꯣ ꯍꯥꯏꯔꯗꯤ ꯁꯦꯟꯗꯣꯏ ꯆꯥꯎꯔꯁꯨ ꯄꯣꯠꯐꯝ ꯐꯝꯕꯤꯗꯣ
ꯎꯝ
ꯑꯗꯨꯗ ꯍꯥꯏꯕ ꯑꯃ ꯄꯤꯔꯛꯀꯅꯤ
ꯃꯥꯥꯏꯗꯤ ꯀꯩꯌꯥ ꯀꯥꯖꯥꯠꯅꯣ
ꯆꯥꯎꯗꯤ ꯆꯥꯎꯕꯅꯦꯍ ꯇꯔꯨꯛꯒ ꯀꯩꯅꯣꯝꯒ ꯀꯥ ꯃꯉꯥ ꯇꯔꯨꯛ
ꯏꯃꯥꯏ ꯄꯦꯝꯃ
ꯑꯗꯨꯇꯔꯦ ꯂꯤꯁꯤꯡ ꯇꯔꯥꯒ ꯄꯨꯕꯗ ꯃꯉꯥ ꯇꯔꯨꯛ ꯀꯥꯈꯠꯂꯛꯑꯗꯤ ꯈꯨꯃꯥꯅ ꯅꯍꯥ ꯄꯨꯛ ꯀꯥꯟꯗꯗꯤ ꯀꯨꯟꯊ꯭ꯔꯥꯗ ꯆꯥꯇ꯭ꯔꯨꯛꯇꯤ ꯂꯧꯕꯅꯦ
ꯀꯨꯟꯊ꯭ꯔꯥꯗ ꯆꯠꯇ꯭ꯔꯨꯔꯗꯤ ꯑꯍꯨꯝ ꯀꯥꯏꯅꯤ ꯀꯩꯅꯣ ꯀꯨꯟꯊ꯭ꯔꯥꯗ ꯆꯥꯇ꯭ꯔꯨꯛ ꯂꯧꯑꯦꯕ